ꯍꯥ ꯍꯥ ꯍꯥ ꯍꯥ
ꯍꯥ ꯍꯥ ꯍꯥ ꯀꯔꯤꯅꯣ ꯑꯅꯤꯖꯤꯅ ꯇꯧꯔꯤꯖꯦꯅ
ꯄꯨꯡ ꯃꯉꯥꯗ ꯏꯟꯗꯛꯁꯟ ꯄ꯭ꯔꯣꯒꯥꯥꯝ ꯂꯩ ꯍꯥꯏꯕ꯭ꯔꯥ ꯀꯩꯅꯣ ꯍꯥꯏꯅꯦ ꯃꯣꯏ ꯒ꯭ꯔꯨꯞꯇꯨꯗ ꯊꯥꯔꯛꯏꯕ ꯀꯅꯤꯌꯥꯒꯤ ꯒ꯭ꯔꯨꯞ ꯇꯧꯋꯦ ꯍꯥꯏꯕꯤꯗꯨ
ꯃꯣꯏ ꯑꯅꯧꯕ ꯈꯔ ꯇꯧꯖꯔꯁꯅꯤ ꯕꯨ ꯍꯜꯂꯛꯈ꯭ꯔꯥ ꯖꯥꯠꯂꯣ
ꯑꯅꯤ ꯑꯍꯨꯝꯗꯗꯤ ꯍꯂꯛꯅꯤꯒꯥꯏ ꯍꯥꯏ
ꯎꯝ ꯅꯨꯡꯉꯥꯏꯇꯦ ꯃꯥ ꯀꯣꯏꯕ ꯆꯠꯅꯤꯅ ꯐꯦꯡꯖꯔꯒ ꯑꯧ ꯑꯩꯅꯅꯦ ꯀꯩꯅꯣ ꯍꯥꯏꯔꯨꯕ ꯃꯥꯗꯣ ꯃꯥꯒꯤ ꯏꯁꯇꯦꯇꯁꯇꯨꯗꯅꯦ ꯑꯩꯅ ꯀꯩꯅꯣ ꯇꯧꯔꯕꯣ ꯀꯦꯕ ꯍꯧꯔꯕꯣꯅ ꯍꯥꯏꯕ ꯃꯋꯥꯥ ꯃꯄꯥꯎ ꯀꯩꯝ ꯇꯥꯗꯕꯗꯣ ꯑꯌꯨꯛꯇꯣ ꯑꯩꯅ ꯀꯦꯕ ꯍꯧꯔꯕꯣꯅ ꯍꯥꯏ ꯑꯗꯨꯜ ꯑꯪ ꯑꯗꯨꯗꯨꯒ ꯑꯩꯅ ꯀꯦꯕ ꯍꯧꯔꯕꯣꯅ ꯍꯥꯏ ꯑꯗꯨꯒ ꯃꯥꯁꯦ ꯀꯦꯗꯦ ꯆꯦ ꯁꯤꯂꯥꯗ ꯋꯥꯔꯤ ꯂꯤ ꯍꯜꯂꯣ ꯍꯥꯏꯔꯛꯄꯅꯦꯕ ꯑꯗꯩꯗꯤ ꯑꯩꯅ ꯀꯩꯗꯧꯔꯦꯅ ꯍꯪꯕ ꯆꯠꯂꯀꯥꯟꯁꯤꯗ ꯐꯣꯇꯣꯒꯁꯦ ꯂꯣꯏ ꯁꯦꯒꯥꯏ ꯂꯩꯔꯝꯃꯦ ꯁꯦꯒꯥꯏꯈ꯭ꯔꯦ ꯍꯣꯏ ꯃꯥ ꯁꯦꯒꯥꯏꯔꯦ ꯐꯣꯇꯣꯒ ꯂꯣꯏ ꯁꯦꯒꯥꯏꯔꯦ ꯑꯩꯁꯦ ꯑꯩ ꯌꯥꯝ ꯁꯥꯎꯔꯦ ꯑꯩ ꯌꯥꯝ ꯁꯥꯎꯔꯦ ꯆꯦ ꯖꯤꯅꯥꯗ ꯑꯩ
ꯑꯩꯅ ꯀꯩꯗꯧꯔꯒꯦ ꯍꯥꯏꯕꯕꯨ ꯑꯩ ꯅꯨꯄꯥ
ꯀꯥꯏꯅꯔꯦ ꯅꯠꯇꯦ ꯑꯁꯦꯡꯕꯅꯤ ꯐꯥꯒꯤ ꯅꯠꯇꯦ ꯐꯥꯒꯤ ꯇꯧꯔꯛꯀꯅꯣ ꯍꯣꯇꯣꯗꯣ ꯁꯦꯒꯥꯏ ꯂꯩꯔꯝꯃꯦ ꯑꯩꯅ ꯀꯩꯗꯧꯔꯤꯕꯁꯤꯗꯤ ꯍꯥꯏ ꯑꯩ ꯁꯥꯎꯅꯤꯡꯉꯤꯌꯦ ꯑꯗ ꯑꯩꯅ ꯑꯗꯨꯗ ꯍꯦꯞꯄꯤ ꯕꯥꯔꯠꯗꯦ ꯅꯨꯃꯤꯠꯁꯤꯗ ꯀꯩꯗꯧ ꯕꯩꯅꯣ ꯅꯪꯅ ꯍꯦꯞꯄꯤ ꯑꯣꯏꯔꯝꯗ꯭ꯔꯤ ꯁꯤꯁꯤꯅ ꯍꯥꯏꯕ ꯑꯩ ꯀꯥꯏꯅꯔꯦ ꯍꯥꯏꯌꯦ ꯅꯋꯥ ꯂꯧꯗꯦꯅ ꯍꯥꯏꯔꯦ ꯑꯗꯨꯒ ꯍꯟꯗꯛꯇꯤ ꯑꯁꯦꯡꯕꯅꯤ ꯑꯌꯨꯛꯇꯨ ꯂꯥꯛꯑ ꯒꯥꯔꯤ ꯆꯦꯟꯗꯦ ꯒꯥꯔꯤꯗꯨ ꯆꯦꯟꯗꯤ ꯆꯦꯜꯂꯒ ꯉꯁꯤ ꯅꯣꯡꯃ ꯄꯥꯟꯕꯒꯤ ꯂꯟ ꯂꯜꯂꯤ ꯍꯥꯏꯕꯗꯨꯗ ꯒꯥꯔꯤ ꯆꯦꯟꯗꯦ ꯂꯥꯛꯑꯔꯣꯏꯒꯦ ꯍꯥꯏꯔꯛꯏꯑꯦ ꯑꯗꯗꯤ ꯍꯣꯢ ꯃꯥꯅꯖꯨ ꯒꯥꯔꯤꯁꯨ ꯂꯩꯇꯕꯅꯤꯅ ꯍꯣꯏ ꯑꯗꯨꯗ ꯂꯥꯛꯑꯣ ꯍꯥꯏꯔꯝꯃꯒ ꯑꯗꯨꯃꯥꯢꯅ ꯒꯥꯔꯤꯒꯤ ꯋꯥꯕꯗꯣ ꯄꯜꯂꯛꯑꯝꯅꯤꯅ ꯑꯇꯣꯞꯄꯒ ꯎꯅꯗꯨꯔꯣ ꯍꯥꯏꯌꯦꯑꯦ ꯑꯗꯨꯗꯤ ꯃꯥ ꯃꯦꯆꯌꯣꯔ ꯑꯣꯏꯕ ꯈꯔ ꯋꯥꯠꯇ꯭ꯔꯥ ꯅꯨꯄꯥꯗꯨꯅꯦ ꯂꯥꯜꯂꯤꯖꯦ ꯑꯗꯨꯅꯦ ꯍꯥꯏꯖꯦ ꯍꯥꯏꯕꯗꯤ ꯋꯥꯍꯩ ꯈꯨꯗꯤꯡꯒꯤ ꯃꯤꯉꯣꯟꯖꯤꯗ ꯑꯗꯨꯨꯝ ꯃꯔꯥꯟ ꯄꯤꯗꯧꯒꯤ ꯀꯩꯅꯣꯝꯃ ꯀꯩꯅꯣꯝꯃ ꯍꯥꯏꯕꯗꯒꯤ ꯐꯥꯒꯤ ꯋꯥ ꯅꯠꯇꯕꯤꯗ ꯑꯣꯏꯌꯦꯕ ꯑꯗꯨ ꯑꯗꯨꯅꯦ ꯑꯗꯩꯗꯤ ꯕꯤꯗ꯭ꯌꯥꯅ ꯍꯦꯟꯅ ꯁꯥꯎꯚꯝ ꯊꯣꯛꯏꯅꯦꯕ ꯕꯥꯔꯗꯦꯅꯤ ꯅꯍꯥꯟꯗꯒꯤ ꯂꯥꯛꯅꯤꯅ ꯂꯩꯔ ꯅꯤ ꯑꯗꯨꯒ ꯑꯌꯨꯛ ꯑꯗꯨꯗ ꯂꯥꯛꯑꯔꯣꯏ ꯍꯥꯏꯔꯗꯤ ꯀꯅꯥ ꯁꯥꯎꯅꯤꯡꯉꯣꯏꯗꯣꯏꯅꯣ ꯅꯠꯇ꯭ꯔꯥ ꯑꯗꯨꯗꯩꯗꯤ ꯂꯥꯛꯑꯣꯏꯗꯣꯏꯗꯤ ꯐꯔꯦ ꯂꯥꯛꯎꯨꯔꯅꯨ ꯒꯥꯔꯤꯁꯨ ꯀꯩꯅꯣ ꯇꯧꯗ꯭ꯔꯕꯅꯤꯅꯦ ꯍꯥꯏ ꯑꯗꯨꯗꯅ ꯑꯃꯨꯛ ꯑꯦ ꯉꯥꯛ ꯂꯩꯔꯒ ꯃꯣꯏ ꯃꯇꯩꯃꯥ ꯗꯨꯅ ꯒꯥꯔꯤ ꯆꯦꯟꯕ ꯃꯥꯜꯂꯤ ꯒꯥꯔꯤ ꯈꯔꯗꯤ ꯆꯦꯟ ꯃꯥꯜꯂꯤ ꯍꯥꯏꯕꯗꯨꯗ ꯂꯥꯛ ꯑꯦꯒꯦ ꯑꯃꯨꯛ ꯍꯥꯏꯔꯛꯑꯦꯌꯦ ꯑꯗꯩ ꯑꯩꯃꯨꯛ ꯂꯥꯛ ꯈꯪꯗꯦ ꯑꯗꯨ ꯑꯗꯨ ꯑꯩꯅ ꯍꯥꯏꯕꯗꯤ ꯏꯆꯦ ꯁꯤꯂꯥ ꯃꯥꯗꯣ ꯂꯥꯛꯀꯦꯗꯤ ꯂꯥꯛꯄꯗꯤ ꯌꯥꯗ꯭ꯔꯣ ꯒꯥꯔꯤꯗꯨ ꯆꯦꯟꯗ꯭ꯔꯁꯨ ꯀꯥꯔꯐ꯭ꯌꯨ ꯇꯧꯕꯗꯤ ꯅꯠꯇꯦ ꯅꯨꯄꯥꯅꯤ ꯑꯗꯨꯒ ꯑꯇꯩ ꯃꯇꯝꯗ ꯅꯠꯇꯦ ꯉꯁꯤꯗꯤ ꯂꯥꯛꯄ ꯌꯥꯏ ꯁꯤꯅꯦ ꯑꯩ ꯍꯥꯏꯅꯤꯡ ꯉꯤꯖꯦ ꯀꯩ ꯆꯥꯅꯤ ꯀꯩ ꯆꯥꯅꯤ ꯌꯦ ꯄꯔꯣꯊꯥ ꯆꯥꯒꯦ ꯑꯧ ꯆꯥꯒ ꯆꯤꯅꯤ ꯊꯥꯛꯇꯕ ꯑꯃ ꯆꯤꯅꯤ ꯊꯥꯛꯄ ꯑꯝ ꯆꯥꯉꯧꯔꯣ ꯆꯉꯥꯡ ꯂꯥꯏꯔꯤꯛ ꯇꯝꯃꯨꯔꯁꯤꯑꯦ ꯑꯗꯣ ꯑꯩꯅ ꯁꯠ ꯁꯠ ꯀꯨꯝꯃꯛꯑꯒ ꯕꯤꯗ꯭ꯌꯥꯁꯤꯗ ꯎꯝ ꯑꯗꯨꯗꯤ ꯃꯥꯅ ꯂꯥꯟꯕꯅꯤ ꯁꯤꯅ ꯑꯩꯅ ꯍꯥꯏꯖꯜꯂꯤꯖꯤ ꯃꯤ ꯁꯥꯎꯔꯤꯉꯩ ꯖꯤꯗ ꯑꯗꯨꯅꯦ ꯑꯩ ꯃꯥꯅ ꯂꯥꯟꯕꯅꯤ ꯑꯗꯨ ꯒꯔꯤꯗꯨ ꯆꯦꯜꯂꯦ ꯐꯔꯦ ꯑꯦ ꯆꯦꯜꯂꯝꯃꯦ ꯂꯥꯛꯑꯒꯦ ꯍꯥꯏꯕꯗꯣ ꯍꯣꯏ ꯍꯣꯏ ꯍꯥꯏ ꯂꯥꯛꯑꯒ ꯂꯣꯏꯔꯦ ꯑꯗꯩꯗꯤ ꯕꯤꯗꯤꯌꯥꯗꯨꯅ ꯑꯦ ꯅꯪ ꯐꯔꯛ ꯇꯥꯔꯗꯤ ꯂꯥꯛꯎꯨꯔꯅꯨꯗ ꯍꯥꯏꯗꯨ ꯂꯥꯛꯀꯅꯨ ꯍꯥꯏꯕꯩ ꯅꯠꯇꯦꯕ ꯃꯥꯅ ꯑꯍꯥꯟꯕ ꯂꯥꯛꯑꯔꯣꯏꯒꯦ ꯍꯥꯏꯔꯛꯑꯝꯕꯗꯨꯒꯤ ꯍꯥꯏꯔꯤꯅꯦ ꯑꯗꯨꯗꯤ ꯃꯥ ꯑꯗꯨ ꯀꯣꯛ ꯂꯥꯎꯅ ꯂꯥꯛꯐꯝ ꯊꯣꯛꯑꯦ ꯍꯥꯏꯕ ꯑꯗꯨ ꯑꯇꯩ ꯅꯨꯃꯤꯠꯇ ꯑꯗꯨꯅꯦ ꯑꯩꯪ ꯁꯥꯎꯍꯜꯂꯦ ꯑꯗꯨꯅꯦ ꯍꯥꯏꯁꯦ ꯑꯗꯨ ꯁꯥꯎꯅꯤꯡ ꯇꯥꯕ ꯅꯍꯥꯟꯗꯒꯤ ꯑꯗꯨꯝ ꯆꯠꯇꯣꯏꯅꯦꯅ ꯈꯜꯂ ꯂꯩꯔꯒ ꯀꯩꯝꯇ ꯈꯟꯗꯕ ꯑꯣꯏꯗꯤ ꯁꯥꯎꯔꯣꯏꯗꯕ ꯑꯗꯨꯒ ꯑꯌꯨꯛꯇꯨꯗ ꯈꯛꯇꯪ ꯑꯗꯨꯅꯦ ꯑꯌꯨꯛꯇꯨꯗ ꯈꯛꯇꯪ ꯂꯥꯛꯑꯔꯣꯏꯒꯦ ꯑꯗꯨꯗꯤ ꯑꯗꯨꯗꯤ ꯕꯤꯗ꯭ꯌꯥꯅ ꯑꯩꯒꯤ ꯊꯕꯛ ꯑꯝꯇ ꯃꯥꯗꯤ ꯂꯥꯛꯅꯤꯡꯗꯕꯅꯤ ꯅꯅ ꯁꯥꯎꯔ ꯄꯨꯣꯠꯇꯑꯁꯤ ꯀꯥꯏꯍꯧꯔꯦ ꯑꯩ ꯅꯪ ꯁꯤ ꯑꯃꯒ ꯂꯩꯔꯤꯕ꯭ꯔꯥ ꯍꯥꯏꯕ ꯂꯩꯇ꯭ꯔꯦꯌꯦ ꯑꯩꯅ ꯅꯪ ꯁꯦꯝꯕꯗ ꯄꯩꯁꯥ ꯅꯠꯇ꯭ꯔꯥ ꯀꯩꯗꯧꯕꯩ ꯁꯦꯒꯥꯏꯔꯤꯅꯣ ꯁꯦꯝꯃꯔꯣꯏ ꯍꯟꯗꯛꯇꯤ ꯀꯥꯏ ꯐꯤꯝꯒ ꯂꯣꯏꯅ ꯀꯥꯏꯗꯅꯣ ꯅꯝꯁꯤꯟꯈ꯭ꯔꯦ ꯊꯝꯖꯤꯟꯒ꯭ꯔꯦ ꯀꯥꯢ ꯍꯥꯏꯔꯗꯅ ꯑꯩꯅ ꯁꯦꯒꯥꯏꯗꯕꯤꯗ ꯆꯠꯂꯣ ꯁꯤꯟꯒꯣ ꯌꯥꯗ꯭ꯔꯥ ꯍꯥꯏꯕ ꯑꯃꯨꯛꯅ ꯃꯩ ꯊꯥꯗꯣꯛꯈ꯭ꯔꯦꯗꯅ ꯍꯨꯝ ꯍꯨꯝꯍꯨꯝ ꯍꯨꯝ ꯖꯥꯠ ꯖꯥꯠꯅꯤ ꯑꯁꯤ ꯒꯤ ꯑꯗꯨꯕꯨꯗꯤ ꯃꯥ ꯁꯥꯎꯅꯤꯡꯅꯤ ꯁꯥꯎꯅꯤꯡꯒꯅꯤ ꯎꯝ ꯍꯔꯥꯎ ꯍꯔꯥꯎ ꯂꯩꯖꯔꯝꯕꯅꯦꯕ ꯑꯗꯨꯅꯦ ꯑꯗ ꯑꯩꯅ ꯍꯥꯏꯁ ꯅꯪ ꯁꯤꯗ ꯁꯨꯝ ꯂꯩꯁꯤꯜꯔꯗꯤ ꯁꯥꯎꯅꯤꯡꯉꯅꯤ ꯅꯃꯥꯟꯅꯕꯤ ꯑꯃꯒ ꯁꯤꯠ ꯅꯥꯟꯅ ꯀꯦꯔꯒ ꯀꯣꯏꯕ ꯆꯠꯊꯣꯛꯎꯆꯣ ꯑꯗꯨꯒ ꯃꯤꯗꯨ ꯑꯣꯏꯅ ꯁꯥꯏꯍꯜꯂꯨ ꯍꯥꯏꯕ ꯃꯥꯗꯤ ꯐꯠꯇ꯭ꯔꯣ ꯑꯩ ꯍꯥꯏꯗꯤ ꯑꯇꯩ ꯃꯇꯝ ꯑꯇꯩ ꯅꯨꯃꯤꯠ ꯑꯣꯏꯗꯤ ꯀꯩꯝ ꯍꯥꯏꯔꯣꯏꯕ ꯑꯩꯈꯣꯏꯁꯨ ꯑꯦꯍꯦꯛ ꯐꯔꯛ ꯇꯥ ꯇꯧꯔꯤ ꯑꯣꯢꯔꯝꯒꯅꯤ ꯍꯥꯏ ꯉꯁꯤꯁꯤꯗꯤ ꯉꯁꯤꯁꯤ ꯐꯗꯕꯅꯤ ꯘꯔꯤ ꯆꯦꯟꯗ꯭ꯔꯁꯨ ꯑꯩꯅ ꯍꯥꯏꯅꯤꯡꯉꯤꯁꯦ ꯑꯩꯅ ꯍꯥꯏꯔꯝꯃꯤꯁꯦ ꯒꯥꯔꯤ ꯆꯦꯟꯗ꯭ꯔꯁꯨ ꯑꯃꯗꯩꯅꯤ ꯈꯪꯗꯦ ꯑꯃꯗꯩꯅꯤ ꯈꯪꯗꯦ ꯂꯧꯕꯝ ꯑꯝꯇ ꯂꯩꯔꯝꯃꯣꯏꯗ꯭ꯔꯅꯦ ꯀꯩꯗꯧꯕꯩ ꯂꯩꯔꯣꯏꯗꯣꯏꯅꯣ ꯂꯩꯒꯦꯗꯤ ꯃꯥꯅꯦ ꯑꯩꯈꯣꯏ ꯅꯨꯄꯤ ꯐꯥꯎꯕ ꯂꯧꯕꯝ ꯂꯩ ꯃꯣꯏꯗꯨꯗꯤ ꯀꯩꯗꯧꯕꯩ ꯂꯩꯔꯣꯏꯗꯣꯏꯅꯣ ꯃꯥꯅ ꯂꯥꯛꯅꯤꯡꯗꯕꯩꯅꯦ ꯁꯤꯅꯤ ꯑꯩꯅ ꯍꯥꯏꯁꯦ ꯑꯩꯅ ꯒꯤ ꯍꯩꯖꯤꯟꯕ ꯃꯤ ꯁꯥꯎꯔꯤꯉꯩꯁꯤꯗ
ꯑꯗꯨꯛ ꯃꯀꯣꯛ ꯆꯥꯛꯄꯅꯤꯅ ꯃꯥ ꯃꯦꯆꯌꯣꯔ ꯑꯣꯏꯗꯦ ꯍꯥꯏꯕꯗꯨ ꯑꯩꯁ ꯑꯃꯨꯛ ꯀꯣꯟꯅ ꯐꯔꯀꯥꯟꯗ ꯇꯥꯟꯊꯣꯛꯅꯈꯤꯗ꯭ꯔꯁꯨ ꯈꯜꯂꯤ ꯍꯨꯝ ꯍꯥ ꯍꯥ ꯍꯥ ꯑꯗꯨꯅꯕꯨꯗꯤ ꯁꯣꯏꯗꯔ꯭ꯕꯅꯤ ꯍꯨꯝ ꯍꯥ ꯍꯥ ꯍꯥ ꯍꯥ
ꯍꯥꯏꯗꯗꯤ ꯏꯆꯦ ꯍꯣꯏꯅ ꯅꯪ ꯌꯥꯝ ꯐꯠꯇꯦ ꯍꯥꯏꯗꯔꯅ ꯑꯩꯅ ꯅꯪ ꯍꯥꯠꯇꯣꯛꯑꯒꯦ ꯑꯩꯈꯣꯏꯅ ꯑꯣꯏꯔꯤꯁꯦ ꯃꯣꯡꯀꯤꯅꯤ ꯍꯥꯏꯕ ꯑꯩꯅ ꯑꯗꯨ ꯌꯥꯝ ꯀꯥꯏꯅ ꯍꯥꯏꯕꯗꯤ ꯅꯠꯇꯦꯗ ꯉꯁꯤꯒꯤꯗꯨꯗꯤ ꯃꯥꯗꯣ ꯂꯥꯜꯂꯤ ꯁꯤ ꯈꯛꯇ ꯍꯥꯏꯕ ꯀꯥꯢꯅ ꯍꯥꯢꯕꯗꯤ ꯅꯠꯇꯦꯕ ꯑꯝ ꯃꯣꯢ ꯇꯧꯔꯤꯗꯨꯒꯤ ꯍꯥꯢꯕ ꯃꯥꯍꯅꯦ ꯅꯣꯏ ꯆꯥꯗꯪ ꯊꯛꯛꯇꯣꯢꯔꯣ ꯄꯥꯔꯊ ꯑꯅꯤꯒ ꯇꯥꯗ ꯃꯥꯅꯖ ꯄꯔꯊ ꯍꯥꯢꯌꯣ ꯔꯦꯗꯤꯑꯣ ꯃꯅꯥꯛꯇ ꯊꯝꯖꯤꯜꯂꯨꯁꯤꯔ ꯈꯪꯗꯦ ꯐꯣꯟꯁꯦ ꯍꯥ ꯍꯥ ꯍꯥ ꯑꯗ ꯔꯦꯗꯤꯑꯣ ꯃꯅꯥꯛꯇ ꯄꯨꯁꯤꯟꯕꯁꯦ ꯁꯤ ꯑꯃ ꯉꯪ ꯉꯪꯕꯤꯗꯣ ꯑꯗꯨꯗꯤ ꯇꯧꯕꯅꯤ ꯊꯝꯆꯦꯠ ꯂꯩꯍꯧꯕꯗꯨꯣ ꯄꯨꯔꯛꯁꯤꯔ ꯈꯜꯂꯝꯕꯅꯦꯕ ꯑꯗꯨꯗ ꯄꯨꯟꯅ ꯆꯥꯃꯤꯟꯅꯕ ꯐꯔꯦ ꯍꯜꯂꯒ ꯍꯣꯔꯦꯟ ꯃꯔꯣꯏ ꯁꯦꯝꯕꯗꯅ ꯉꯇ ꯀꯦꯛ ꯃꯆꯥ ꯑꯃ ꯕꯦꯟꯇꯣꯗ ꯕꯦꯟꯇꯣ ꯅꯠꯇꯕꯤ ꯑꯃ ꯁꯨꯝ ꯇꯧꯕꯤꯗꯣ ꯑꯥ ꯑꯗꯨꯃ ꯂꯩꯕꯤꯒꯤꯖꯤꯔ ꯑꯃ ꯎꯝ ꯑꯃ ꯍ ꯍ ꯌꯥꯔꯣꯏꯗ꯭꯭ꯔꯣ ꯃꯆꯥ ꯄꯤꯛꯇ꯭ꯔꯨꯗꯣ ꯁꯤꯛꯁꯇꯤꯔ ꯀꯩꯅꯣ ꯄꯤꯕꯗꯣ ꯑ ꯄꯤꯕꯅꯦ ꯑꯗꯨꯃ ꯈꯛꯇ ꯂꯩꯁꯦ ꯍꯥꯏꯔꯣ ꯑ ꯂꯩꯗꯣꯏꯅꯤ ꯅꯠꯇ꯭ꯔ ꯕꯦꯟꯇꯣꯗ ꯑꯣꯏꯅ ꯂꯩꯔꯁꯤꯔ ꯍꯥꯏꯕ ꯆꯅꯤ ꯆꯅꯤ ꯀꯌꯥꯅꯣꯝ ꯄꯤꯕꯤꯗꯣ ꯌꯥꯏ ꯌꯥꯏ ꯑꯩꯈꯣꯏ ꯑꯍꯨꯝ ꯑꯣꯏꯔꯗꯤ ꯌꯥꯝꯃꯣꯏꯗꯅ ꯆꯦ ꯑꯦꯅꯥꯂꯤꯁꯀ ꯅꯪꯒ ꯑꯩ ꯍꯣꯏ ꯍꯣꯏ ꯑꯩꯁꯨ ꯈꯜꯂꯝꯃꯤꯅꯦ ꯑꯍ ꯍ ꯀꯩꯅꯣꯝꯗꯤ ꯂꯩꯕꯤꯗ ꯅꯨꯡꯉꯥꯏꯇꯦꯗꯅ ꯎꯝ ꯃꯥ ꯉꯁꯤ ꯊꯋꯥꯏꯁꯨ ꯅꯨꯡꯉꯥꯏꯇ꯭ꯔꯦ ꯑꯧ ꯆꯦꯅꯥꯂꯤꯁꯤꯁꯇ ꯍꯥꯏꯔꯕ ꯂꯩꯔꯛꯑꯒꯦꯅ ꯍꯥꯏꯔꯁꯤ ꯑꯗꯨꯒ ꯂꯩꯔꯈꯔꯁꯦ ꯁꯤꯛꯁꯇꯤ ꯄꯤꯕꯗꯨꯗꯤ ꯃꯥ ꯆꯥꯍꯜꯂꯒ ꯑꯩꯈꯣꯏ ꯌꯦꯡꯉꯅꯤ ꯑꯍꯥꯍꯥ ꯍ ꯍ ꯍ ꯍ ꯍ ꯍ ꯅꯪ ꯁꯤ ꯆꯥꯔꯣ ꯍꯥꯏꯔꯒ ꯑꯗꯨꯗꯤ ꯑ ꯑꯗꯣ ꯑꯁꯤ ꯌꯥꯏꯁꯅꯥꯗꯗꯤ ꯕꯦꯟꯇꯣꯗꯣ ꯇꯥꯡꯉꯤꯉꯣ ꯆꯅꯤ ꯌꯥꯡ ꯈꯩꯪ ꯈꯛ ꯄꯤꯕ꯭ꯔꯥ ꯇꯥꯡꯉꯦ ꯗꯣ ꯁꯤ ꯈꯔ ꯑ ꯑꯃꯨꯛ ꯌꯥꯝ ꯀꯥꯈꯠꯂꯤꯅꯦ ꯀꯛꯋꯥ ꯅꯨꯡꯋꯥꯗꯗꯤ ꯑꯃ ꯇꯔꯦꯠꯇꯣ ꯑꯗꯗꯤ ꯈꯔ ꯍꯣꯡꯉꯦ ꯇꯔꯦꯠꯇꯨꯗꯤ ꯀꯔꯥꯋꯥꯢ ꯂꯩꯕꯅꯣ ꯑ ꯀꯩꯅꯣ ꯂꯩꯕꯗꯣ ꯁꯤꯡꯖꯃꯩ ꯌꯧꯔꯝꯗꯥꯏ ꯀꯛꯋꯥ ꯈꯔ ꯍꯦꯜ ꯑꯣꯐꯔꯒ ꯊꯥꯗ ꯖꯥꯠꯂꯣꯁꯤ ꯌꯥꯏꯁꯅꯥꯁꯦ ꯅꯣꯡꯃ ꯑꯩꯈꯣꯢ ꯃꯌꯥꯝꯁꯦ ꯄꯨꯂꯞ ꯐꯪꯉꯒ ꯃꯔꯤ ꯃꯔꯤ ꯃꯔꯤ ꯊꯣꯛꯂꯛꯑꯗꯤ ꯎꯍ ꯍ ꯍ ꯇꯥꯡꯉꯝꯕꯒꯤ ꯍꯣꯢ ꯑ ꯍ ꯍ ꯍ ꯍ ꯌꯥꯝ ꯇꯥꯡꯉꯦ ꯇꯥꯡꯉꯦ ꯑꯁꯦꯡꯕ ꯉ ꯍꯧꯖꯤꯛꯇꯤ ꯌꯨꯝꯊꯣꯡ ꯈꯨꯗꯤꯡꯒꯤ ꯀꯦꯛ ꯁꯥꯕꯤ ꯉꯥꯛ ꯉꯥꯏꯔꯕꯅꯤꯅ ꯍꯣꯡꯉꯕꯅꯦꯕ ꯚꯦꯟꯇꯣꯒꯁꯦ ꯋꯥꯟ ꯐꯤꯐꯇꯤꯒ ꯄꯤꯕꯅꯦꯕ ꯑꯗꯨꯅ ꯃꯣꯏ ꯆꯍꯨꯝ ꯆꯍꯨꯝꯂꯥ ꯆꯅꯤꯌꯥꯡꯈꯩ ꯑꯗꯨꯃꯥꯏ ꯄꯤ ꯆꯍꯨꯝ ꯑꯗꯨꯗꯤ
ꯀꯦꯖꯤ ꯃꯈꯥꯏꯗꯨꯝ ꯂꯩꯔꯝ ꯐꯔꯣꯢꯗ꯭ꯔꯣ ꯎꯝ ꯀꯦꯖꯤ ꯃꯈꯥꯏꯗꯨ ꯇꯔꯦꯠ ꯇ ꯆꯍꯨꯝ ꯌꯥꯡꯈꯩꯗꯅꯦ ꯍꯥꯏꯕ ꯍꯣꯏ ꯆꯍꯨꯝ ꯌꯥꯡꯈꯩꯔꯣ ꯆꯝꯕ꯭ꯔꯤꯔꯣ ꯀꯦꯖꯤ ꯃ
ꯎꯝ ꯆꯍꯨꯝ ꯌꯥꯡꯈꯩ ꯄꯤꯕꯁꯨ ꯂꯩ ꯑꯗꯨꯅꯦ ꯂꯩꯕꯅꯦ ꯁꯤ ꯅ ꯍꯦꯟꯅ ꯍꯥꯎꯗꯧ ꯃꯥꯜ ꯇꯣꯉꯥꯟ ꯇꯣꯉꯥꯟꯒ ꯑꯩꯅ ꯊꯥꯗꯣꯛꯑꯒꯦ ꯎꯆꯦꯛ ꯃꯝ ꯃꯆꯥꯁꯦ ꯉꯁꯥꯢꯗꯅ
ꯏꯃꯥꯟꯅꯕꯤ ꯅꯥꯍꯧꯕ꯭ꯔꯣ ꯅꯥꯍꯧꯗꯦ ꯅꯥꯍꯧꯗꯦ
ꯀꯅꯠ ꯐꯣꯟ ꯕꯦꯂꯦꯟꯁ ꯌꯥꯎꯗꯦꯌꯦ ꯑꯗꯨꯢ ꯇꯧꯔꯛꯇꯕ ꯑꯥ ꯑꯩꯅ ꯅꯪ ꯑꯗꯨꯗꯤ ꯋꯥꯆꯞꯇ ꯋꯥꯏꯐꯥꯏꯗꯤ ꯍꯥꯏ ꯅꯠꯇ꯭ꯔꯥ ꯋꯥꯆꯞꯇ ꯇꯧꯔꯛꯄꯒꯩꯗꯧꯋꯤ ꯍꯥꯏꯕꯗꯣ ꯃꯌꯨꯝ ꯆꯠꯂꯨꯏ ꯑꯩꯅ ꯍꯖꯤꯛ ꯇꯤ ꯍꯜꯂꯛꯑꯕ ꯅꯠꯇ꯭ꯔꯅ ꯑꯈꯣꯢ ꯃꯥꯅ ꯇꯧꯕꯗꯗꯤ ꯄꯥꯏꯔꯛꯏꯗꯨꯅꯤ ꯌꯦꯡꯉꯣ ꯑꯣ ꯍꯣ ꯍꯣ ꯑꯩꯟ ꯇꯧꯕꯗ ꯄꯥꯏꯗ꯭ꯔꯒ ꯐꯨꯅꯤꯡꯕꯁꯤꯗꯤ ꯅꯌꯨꯝ ꯀꯩꯗꯧꯕ ꯆꯠꯂꯨꯏꯅꯣ ꯍꯥꯏꯕ ꯉꯥꯎꯔꯛꯄꯩ ꯆꯠ ꯆꯠꯂꯨꯏꯅꯤ ꯇꯧꯕ ꯎꯝ ꯃꯥ ꯇꯔꯥ ꯍꯦꯟꯂꯦ ꯀꯛꯊꯠꯂꯣꯔꯥ ꯎꯝ